ꯃꯔꯤ ꯂꯣꯏꯁꯤꯟꯗ꯭ꯔꯦ
ꯈꯥꯏꯗꯨꯣꯕꯤꯔꯀꯣ ꯍꯥꯟꯅ ꯍꯥꯏꯔꯛꯑꯣ ꯍꯩꯄꯥꯗꯤ
ꯀꯔꯤ ꯀꯔꯤꯅ ꯈꯪ ꯑꯩꯒꯤ ꯆꯥꯛꯁꯦ ꯀꯩꯅꯣ ꯇꯧꯕ ꯂꯣꯏꯗ꯭ꯔꯤꯕ ꯀꯥꯝꯕ ꯂꯣꯏꯗ꯭ꯔꯤꯕ
ꯎꯝ
ꯁꯤ ꯂꯣꯏꯔꯒ ꯆꯥꯛ ꯆꯥꯔꯅꯤ ꯆꯥꯛ ꯆꯥꯔꯒ ꯇꯧꯕ ꯌꯥꯏ ꯍꯥꯏꯔꯗꯤ ꯇꯧꯔꯛꯑꯣ
ꯊꯨꯅ ꯊꯨꯅ ꯆꯠꯂꯗ ꯑꯩꯉꯣꯟꯗ ꯂꯥꯁꯇ ꯇꯥꯔꯤ ꯈꯪꯗꯦ ꯑꯩ ꯅꯪꯒꯤ ꯄꯣꯠꯒꯨꯝꯕꯗꯣ ꯂꯧꯕ꯫ ꯐꯪꯗ꯭ꯔꯗꯤ꯫ ꯇꯧꯅꯤꯡꯗꯦ ꯑꯩ꯫
ꯌꯥꯔꯦ ꯌꯥꯔꯦ
ꯁꯪꯕ ꯃꯇꯝꯗ ꯑꯣꯏꯅ ꯍꯥꯏꯌꯨꯗꯥ
ꯉꯔꯥꯡꯒꯤ ꯋꯥꯔꯤ ꯂꯤꯕꯤꯌꯣꯔꯥ
ꯎꯝ
ꯉꯔꯥꯡꯗꯣ꯫ ꯆꯠꯄꯗꯣ ꯆꯠꯄꯗꯣ ꯆꯠꯄꯗꯣ ꯅꯣꯅꯦꯒꯨꯝꯕ ꯐꯥꯎꯗꯤ ꯈꯣꯡꯅ ꯆꯠ ꯂꯥꯛꯄ ꯌꯥꯔꯝꯅꯤ ꯈꯜꯂꯦ ꯑꯩꯈꯣꯏꯗꯣ꯫
ꯑꯣ
ꯁꯤ ꯈꯣꯡꯅ ꯕꯖꯥꯔ꯫ ꯑꯥ ꯄꯥꯎꯅꯥ ꯕꯖꯥꯔ ꯃꯅꯨꯡ ꯑꯥ ꯂꯩꯌꯦꯅ꯫
ꯑꯥ꯫
ꯂꯝꯕꯤ ꯌꯥꯝ ꯃꯣꯠꯄ ꯂꯝꯕꯤꯗꯣ ꯇꯣ ꯑꯥ ꯃꯅꯨꯡꯗ ꯂꯥꯛ ꯃꯅꯨꯡꯗ ꯆꯪꯉꯦ꯫ ꯃꯅꯨꯡꯗ ꯆꯪꯉꯒ ꯈꯣꯡꯎꯞ ꯏꯃꯥꯟꯅꯕꯤꯒꯤ ꯌꯦꯡꯉꯦ꯫ ꯑꯗꯨ ꯂꯩꯇꯕ ꯃꯥꯒꯤꯗꯣ ꯀꯂꯔ ꯄꯥꯝꯗꯦ ꯍꯥꯏꯕꯒꯤ ꯑꯃꯨꯛ ꯊꯣꯛꯑꯦ꯫ ꯎꯔꯤꯄꯣꯛ ꯔꯣꯝꯗ ꯑꯃꯨꯛ ꯆꯠꯂꯦ ꯑꯗꯣ ꯎꯔꯤꯄꯣꯛꯇꯁꯨ꯫ ꯕ꯭ꯂꯦꯛ ꯈꯛꯇ ꯂꯩꯕ ꯑꯃꯗꯤ ꯂꯧꯈ꯭ꯔꯦꯀꯣ꯫ ꯎꯝ ꯑꯗꯨꯒ ꯑꯃꯨꯛ ꯑꯁꯤ ꯑꯥ ꯔꯤꯝꯁ꯫ ꯑꯗꯨꯝ ꯀꯣꯏꯔꯒ ꯂꯥꯛꯑꯦ꯫
ꯑꯣ
ꯔꯤꯝꯁꯇꯒꯤ ꯑꯗꯨꯝ ꯈꯣꯡꯅ ꯕꯖꯥꯔ ꯑꯃꯨꯛ ꯀꯥꯏꯌꯦ꯫ ꯕꯖꯥꯔꯗꯅ ꯑꯃꯨꯛ ꯁꯝ ꯑꯥ ꯃꯅꯨꯡꯒꯤ ꯄꯥꯎꯅꯥ ꯕꯖꯥꯔꯗꯁꯨ ꯑꯃꯨꯛ ꯆꯪꯉꯦ꯫ ꯑꯗꯨꯒ ꯑꯥ ꯑꯁꯤ ꯑꯩꯈꯣꯏ ꯀꯣꯂꯦꯖꯒꯤ ꯃꯅꯥꯛꯇ ꯀꯦ ꯑꯦꯐ ꯁꯤ ꯂꯥꯩꯕꯗꯣ꯫ ꯑꯗꯨꯐꯥꯎ ꯑꯃꯨꯛ ꯈꯣꯡꯅ ꯆꯠꯂꯦ ꯌꯥꯏꯀꯣ ꯑꯩꯈꯣꯏꯁꯦ꯫
ꯌꯥꯏ ꯌꯥꯏ ꯅꯨꯄꯤ ꯑꯣꯏꯖꯔꯒꯁꯨ ꯌꯥꯏ꯫
ꯑꯗꯨꯒ ꯑꯃꯨꯛ ꯕꯖꯥꯔꯗ ꯈꯣꯡꯅ ꯑꯃꯨꯛ ꯂꯥꯛ꯫ ꯑꯦ ꯑꯁ ꯌꯥꯏ ꯈꯣꯏꯁꯦ ꯀꯤꯂꯣꯃꯤꯇꯔ ꯀꯨꯟ ꯀꯨꯟꯊ꯭ꯔꯥꯗꯤ꯫ ꯆꯠꯂꯝꯃꯤ꯫
ꯆꯤꯡꯒꯤ ꯂꯩꯁꯥ ꯍꯥꯏꯗꯨ ꯅꯣꯏꯅꯤꯅꯦ꯫
ꯀꯟꯕꯅ ꯀꯟꯕꯅ꯫ ꯀꯔꯤꯒꯤꯔꯥ ꯈꯪꯗꯦ ꯈꯣꯏ ꯒꯦꯝ ꯇꯥꯗꯝꯅꯦ ꯀꯟꯃꯟꯕꯅ꯫
ꯆꯤꯡꯒꯤ ꯂꯩꯔꯥꯡ ꯍꯥꯏꯕꯗꯣ꯫ ꯐꯖꯅ ꯁꯥꯠꯂ ꯂꯩꯔꯝꯃꯤꯅꯦ ꯇꯝꯗ꯫
ꯁꯨ ꯋꯥꯔꯤꯁꯨ ꯅꯨꯡꯉꯥꯏꯕꯒꯤꯅꯤꯗ꯫
ꯅꯣꯛ ꯅꯣꯛꯔꯒ ꯆꯠꯄꯅꯦ ꯑꯩꯈꯣꯏ ꯑꯍꯨꯝ ꯄꯨꯟꯕꯨ ꯄꯨꯟꯂꯗꯤ꯫
ꯑ꯫ ꯖꯥꯏ ꯖꯥꯏ꯫
ꯁꯥꯕ ꯍꯧꯔꯦꯅꯦ ꯍꯧꯖꯤꯛꯁꯤ꯫
ꯉꯁꯤ ꯈꯛꯇ ꯅꯨꯡꯁꯥ ꯊꯣꯛꯏꯀꯣ꯫ ꯆꯨꯒꯦ ꯍꯥꯏꯁꯨ ꯌꯨꯝꯗ ꯂꯩꯔꯒ꯫
ꯅꯪꯒꯤꯗꯤ ꯀꯌꯥ ꯋꯥꯠꯂꯤꯒꯦ ꯁꯤꯒꯁꯦ
ꯈꯔꯥ ꯂꯥꯏꯔꯤꯌꯦ ꯇꯔꯦꯠ
ꯑꯩꯒꯤꯁꯨ
ꯅꯤꯄꯥꯟꯒꯨꯝꯕ
ꯅꯪꯗ ꯈꯔ ꯇꯧꯅꯤ ꯏꯃꯥꯟꯅꯕꯤꯗ ꯈꯔ ꯇꯧꯅꯤ ꯏꯅꯥꯎ ꯅꯨꯄꯤꯗ ꯈꯔ ꯇꯧꯅꯤ ꯑꯗꯨꯗꯤ ꯌꯥꯔꯦ꯫
ꯑꯣ ꯏꯅꯥꯎꯅꯨꯄꯤ ꯍꯥꯏꯁꯦ ꯅꯪꯒ ꯄꯣꯛꯃꯤꯟꯅꯕ꯭ꯔꯣ꯫
ꯎꯝ ꯑꯩ ꯃꯈꯥꯗ ꯂꯩꯕ꯫ ꯃꯄꯥꯟꯗ ꯂꯩꯕ ꯃꯥꯅ꯫
ꯃꯄꯥꯟꯗ꯫
ꯎꯝ꯫
ꯑꯗꯨ ꯑꯗꯨ ꯑꯣꯏꯔꯁꯨ ꯅꯪꯅ ꯇꯧꯕ
ꯅꯠꯇꯦ ꯃꯥ ꯃꯉꯣꯟꯗꯁꯨ ꯇꯧꯒꯦ ꯍꯥꯏꯕꯅꯤꯗ ꯋꯥꯔꯤ ꯁꯥꯒꯦ ꯍꯥꯏꯕꯅꯤꯗ
ꯑꯣ ꯍꯧꯖꯤꯛꯅ ꯑꯃꯨꯛ ꯄꯥꯏꯔꯤꯁꯤꯗꯤ ꯀꯅꯥꯒꯤꯅꯣ ꯔꯨꯐꯤꯅꯥ ꯊꯣꯛꯏꯅ
ꯍꯥ
ꯑꯩꯒꯤ
ꯅꯥꯡꯁꯤꯕꯨ ꯔꯨꯐꯤ ꯅꯍꯔꯣꯅꯦ
ꯎꯝ
ꯑꯁ
ꯎꯝ
ꯍꯥ
ꯀꯔꯣ ꯑꯗꯨꯃꯥꯏꯅ ꯍꯥꯏꯅꯣ
ꯉ ꯉꯥꯛꯇ ꯀꯧꯕ ꯇꯥꯔꯦ ꯍꯟꯗꯛ
ꯄꯛꯇꯦꯗ ꯀꯧ ꯀꯧꯔꯁꯨ ꯌꯥꯏ ꯃꯥ ꯄꯥꯝꯃꯒꯦ ꯃꯥꯒꯤ ꯃꯤꯡ ꯊꯣꯟꯕꯅꯦ ꯑꯩꯅ
ꯅꯪ ꯅꯪꯒꯤ ꯑꯍꯥꯟꯕ ꯃꯤꯡꯗꯨꯗꯤ
ꯈꯨꯝꯃꯔꯣꯏ ꯍꯥꯏꯕꯅꯤꯅꯀꯣ ꯑꯩ ꯈꯨꯝꯕꯤꯗꯦ ꯍꯥꯏꯕꯒꯤ ꯑꯩꯁꯨ ꯔꯨꯐꯤꯠꯅꯥ ꯔꯨꯐꯤꯠꯅꯥ ꯍꯥꯏꯅ ꯀꯧꯔꯅꯤ
ꯌꯥꯔ ꯔ ꯌꯥꯏ ꯌꯥꯔ
ꯦ ꯑꯗꯨꯒꯤ ꯅꯨꯃꯤꯠꯇ ꯑꯩ ꯁꯦꯡꯅ ꯈꯪꯗꯦꯕ ꯅꯪ ꯀꯧꯕꯗꯣ
ꯌꯥꯝ ꯂꯦꯝꯕ ꯁꯥꯔꯒ
ꯑꯩꯕꯨ ꯈꯛꯇ꯭ꯔꯣ ꯀꯧꯕ ꯑꯇꯣꯞꯄꯗꯤ ꯀꯧꯗ꯭ꯔꯣ ꯑꯩꯈꯣꯏ ꯌꯥꯎꯕꯅꯥ ꯂꯥꯛꯄꯗꯣ
ꯍꯥꯏꯗꯤꯅꯪ ꯈꯛꯇꯅꯦ ꯎꯕ
ꯀꯔꯤ ꯃꯈꯥꯁꯨ ꯀꯝꯗꯦ
ꯑꯩꯈꯣꯏꯗꯣ ꯒꯦꯠꯇ ꯍꯦꯛ ꯊꯠꯂꯛꯄ ꯃꯇꯝꯗ ꯎꯕ ꯑꯗꯨꯒꯤꯅꯦ ꯗꯒꯗꯤ ꯁꯣꯈꯔꯈ꯭ꯔꯗꯤꯂꯌꯦ ꯗꯣꯟꯅꯣꯡ ꯁꯣꯈꯔꯈ꯭ꯔ ꯆꯦ
ꯎꯝ ꯎꯝ
ꯃꯤ ꯒꯥꯔꯤꯒꯤ ꯃꯆꯥ ꯌꯥꯝ ꯂꯥꯛꯑꯦ ꯑꯗꯨ ꯃꯇꯗ
ꯑ ꯀꯩꯅꯣꯒꯅꯦꯕ ꯁꯦꯡꯕꯨꯗꯤ ꯑꯩ ꯑꯩ ꯁꯣꯏꯁꯨ ꯑꯉꯝ ꯃꯈꯣꯏꯒꯤ ꯄ꯭ꯔꯣꯖꯦꯛꯇꯔꯗ ꯌꯦꯡꯒꯦ ꯍꯥꯏꯅ ꯇꯧꯕꯅꯦꯕ
ꯑꯣ
ꯑꯗꯨꯗ ꯑꯩꯒꯤ ꯏꯃꯥꯟꯅꯕꯒ ꯏꯕꯥꯅꯤꯁꯤ ꯑꯗꯨꯝ ꯍꯥꯂꯁꯤꯗ ꯍ ꯌꯤꯡꯍꯜꯂꯤꯉꯩꯗ ꯈꯔ ꯀꯣꯏꯕ ꯆꯠꯁꯦꯅ ꯂꯝꯐꯦꯜ ꯔꯣꯝꯗ ꯀꯣꯏꯕ ꯆꯠꯂꯦ
ꯎꯝ ꯅꯣꯡ ꯃꯔꯅꯥꯛꯇ
ꯑꯥ ꯑꯗꯨꯝ ꯆꯠꯂꯒ ꯍꯜꯂꯛꯑꯦ ꯄꯨꯡ ꯑꯗꯨꯗ ꯕꯣꯔꯣ ꯇꯥꯔꯤꯕ
ꯑ ꯑꯀ ꯇꯎꯕꯤꯒꯦꯔꯥ ꯈꯪꯗꯦ ꯀꯋꯥꯏꯗ
ꯑꯩꯈꯣꯏꯗꯤ ꯑꯁꯤ ꯎꯝ ꯖꯦꯡ ꯈꯣꯏꯗ ꯌꯦꯡꯕ ꯆꯠꯂꯦ ꯃꯣꯏꯒꯤ ꯄ꯭ꯔꯣꯖꯦꯛꯇꯥꯗ ꯏꯃꯥꯟꯅꯕꯤ ꯑꯅꯤ ꯂꯩꯕ ꯑꯗꯨꯗ ꯃꯣꯏꯅ ꯇꯨꯝꯕ
ꯑꯥ
ꯑꯁ ꯕ ꯌꯦꯡꯒꯦ ꯕꯣꯔ ꯌꯦꯡꯒꯦ ꯂꯔꯒ ꯇꯨꯝꯃꯒ ꯑꯁꯤ ꯐꯔꯥ ꯑꯗꯨꯗ ꯌꯦꯗ ꯇꯨꯝꯕ ꯁꯥꯔꯒ ꯑꯃꯨꯛ ꯃꯣꯔꯅꯤꯡꯒꯤ ꯈꯛꯇ ꯌꯦꯡꯕ
ꯃꯦ ꯌꯦꯡꯉꯒ ꯌꯦꯡꯉꯒ ꯇꯨꯝꯃꯒ ꯌꯦꯡꯕꯅꯤꯅꯀꯣ
ꯃꯇꯝ ꯃꯇꯝꯗꯣ ꯑꯇꯣꯞꯕꯒꯤ ꯇꯨꯝꯕꯗꯣ ꯊꯦꯡꯕꯅꯤꯅ ꯍꯧꯒꯠꯅꯤꯡꯗꯕ ꯑꯗꯨꯒꯤ
ꯑꯥ ꯊꯗ ꯈꯪꯗꯔꯦꯗ
ꯎꯝ ꯅꯪ ꯆꯥꯛꯁꯥꯡ ꯊꯣꯡꯉꯝꯃꯣꯏꯅ
ꯊꯣꯡꯗꯦ ꯊꯣꯡꯗꯦ
ꯑꫭ ꯑꯗꯨ ꯊꯣꯡꯕꯤꯌꫭ ꯅꯣ ꯅꯪ ꯅ ꯅꯅꯥꯎ ꯅꯨꯄꯥꯗꯣ ꯅꯅꯥꯎ ꯅꯅꯥꯎꯕꯨ ꯈꯛꯇ ꯑꯗꯨꯝ ꯊꯣꯡꯍꯜꯂꯦ
ꯐꯒꯤ ꯇꯧꯕꯅꯤꯗ ꯐꯒꯤ ꯇꯧꯕꯅꯤꯗ ꯊꯣꯡꯕ ꯂꯣꯏꯔꯦ ꯑꯩ ꯏꯕꯥꯅꯤ ꯁꯤꯗ ꯇꯧꯗꯕꯤꯗ ꯆꯥꯛ ꯀꯥꯝꯕꯒꯤ ꯃꯈꯣꯟ ꯇꯥꯗ꯭ꯔꯣ
ꯇꯥꯗꯦ
ꯆꯥꯛ ꯀꯥꯞꯄꯒꯤ ꯃꯈꯣꯟ ꯇꯥꯔꯝꯅꯤꯗ
ꯇꯥꯗꯦ ꯇꯥꯗꯦ
ꯗꯤ ꯀꯥꯝꯕ ꯂꯣꯏꯔꯦ ꯀꯥꯄ ꯌꯥꯔꯅꯤ
ꯅꯨꯄꯥꯁꯤꯡꯁꯦ ꯃꯣꯏꯒꯤ ꯃꯅꯥꯎ ꯅꯨꯄꯥ ꯈꯛꯇ ꯑꯗꯨꯝ ꯊꯣꯡꯍꯟꯕꯅꯦ
ꯌꯥꯔꯣꯢꯗ ꯑꯩ ꯍꯟꯗꯛ ꯈꯛꯇꯅꯦ ꯃ ꯊꯣꯡꯕ ꯍꯩꯃꯟꯗꯕꯒꯤ ꯍꯟꯗꯛꯇꯤ ꯅꯪꯁꯨ ꯄ꯭ꯔꯦꯛꯇꯤꯁ ꯇꯧꯔꯣ ꯍꯥꯏꯅ ꯇꯧꯕꯅꯦ ꯏꯅꯥꯛꯇ ꯃꯥ ꯊꯥ ꯊꯥ ꯑꯗꯨꯝ ꯁꯨꯇꯤ ꯂꯥꯛꯄ ꯂꯥꯛꯄꯀꯥꯟꯗ ꯑꯩꯩꯅ ꯑꯗꯨꯝ ꯊꯣꯡꯕꯤꯕꯅꯤꯗꯥ ꯃ ꯊꯣꯡꯕ ꯍꯩꯇꯕꯒꯤ
ꯑꯣ
ꯍꯟꯗꯛꯇꯤ ꯍꯩꯇ꯭ꯔꯗꯤ ꯌꯥꯗ꯭ꯔꯦ ꯍꯥꯏꯅ
ꯅꯪꯒꯤꯗꯤ ꯍꯥꯎꯗꯤ ꯍꯥꯎꯕ꯭ꯔꯥ ꯑꯗꯨꯗꯤ
ꯍꯥꯎꯗ꯭ꯔꯗꯤ
ꯈꯪꯗꯦꯗ
ꯃꯤꯌꯥꯝꯅ ꯆꯥꯛ ꯅꯥꯏꯔꯤꯁꯦ ꯑꯩꯒꯤ ꯆꯥꯛ ꯈꯨꯊꯣꯛꯁꯤꯅꯦ
ꯍ
ꯍꯥ
ꯑꯁꯤ ꯅꯨꯄꯥ ꯈꯣꯏꯅ ꯁꯥ ꯊꯣꯡꯕꯗꯤ ꯑꯗꯨꯝ ꯍꯥꯎꯗꯤ ꯍꯥꯎꯋꯦ
ꯍꯣꯏꯗ ꯍꯥꯎꯕꯅꯤꯗ ꯌꯥꯕꯅꯤꯗ ꯑꯗꯨꯝ
ꯁꯥ ꯊꯣꯡꯕꯗꯤ ꯅꯨꯄꯥꯅ ꯊꯣꯡꯕꯅ ꯍꯦꯜꯂꯦ꯫
ꯎꯝ ꯌꯥꯕꯅꯦ꯫
ꯅꯪꯒꯤ ꯈꯨꯠ ꯅꯪꯒꯤ ꯈꯨꯠꯇꯨꯔ ꯃꯤꯅ ꯂꯣꯏ ꯉꯥꯎꯍꯜꯂꯤꯖꯦ꯫ ꯁꯦꯁ ꯗꯨꯨ ꯍꯥꯏꯔꯗꯤ ꯌꯥꯝ ꯍꯔꯥꯎꯔ ꯆꯠꯈ꯭ꯔꯅꯤ ꯑꯃꯨꯛ꯫
ꯑꯁ ꯑꯗꯨꯝ ꯍꯔꯥꯎꯔꯒ ꯂꯩꯕꯅꯤꯗ꯫
ꯑꯁꯦꯡꯕꯒꯤ ꯑꯩꯈꯣꯏꯅ ꯆꯥꯛ ꯏꯟꯁꯥꯡ ꯊꯣꯡꯕꯗ ꯍꯥꯎꯋꯦ ꯍꯥꯏꯔꯗꯤ ꯌꯥꯝ ꯍꯔꯥꯎꯋꯦ
ꯍꯣꯏꯗ ꯍꯣꯏ ꯀꯅꯥꯅ ꯍꯔꯥꯎꯔꯣꯏ ꯑꯗꯨꯒꯨꯝꯕ
ꯋꯥꯔꯤ ꯁꯥ ꯁꯥꯔꯒ ꯆꯪꯗ꯭ꯔꯗꯤ ꯍꯥꯏꯔꯤ ꯅꯣꯏꯕꯨ ꯅꯣꯏꯕꯨ ꯑꯃꯨꯛꯅꯤ ꯅꯉꯣꯟꯗ
ꯈꯔꯤ
ꯑꯩꯒꯤ ꯁꯔꯨꯛꯁꯨ ꯌꯥꯎꯋꯦꯅ꯫ ꯅꯠꯇ꯭ꯔꯣ ꯑꯩꯒꯤ ꯁꯔꯨꯛꯁꯨ ꯌꯥꯎꯕ ꯅꯠꯇ꯭ꯔꯣ꯫ ꯈꯨꯝꯅꯤꯡꯗꯕ ꯍꯧꯔꯦ꯫ ꯀꯔꯤꯕ
ꯔꯤꯖꯦꯛ ꯍꯥꯏꯅꯗꯤ ꯊꯣꯛꯇꯕ꯭ꯔꯕ꯫
ꯎꯝ ꯊꯣꯛꯇꯦ꯫ ꯊꯣꯛꯇꯤ ꯊꯣꯛꯇꯦ ꯑꯗꯨꯕꯨꯗꯤ꯫
ꯌꯦꯡ
ꯈꯪꯗꯦ ꯇꯞꯄꯒꯤꯔ ꯃꯣꯏꯒꯤꯗꯣ ꯃꯤ ꯌꯥꯝꯕꯩꯔ꯫
ꯎꯝ ꯉꯥꯏꯈꯣꯀꯣ
ꯉꯥꯏꯔꯣꯏꯗ꯫
ꯁꯤ ꯂꯣꯏꯔꯒ ꯑꯃꯨꯛ ꯇꯧ
ꯀꯔꯤꯕ꯫
ꯁꯤ ꯂꯣꯏꯔꯒ ꯑꯃꯨꯛ ꯇꯧꯁꯤꯔꯣꯕ꯫
ꯎꯝ ꯇꯧꯅꯤꯡꯗꯦ꯫ ꯇꯧꯅꯤꯡꯗꯕꯩꯅꯦ ꯇꯥꯕꯔꯣ꯫
ꯑꯩ ꯆꯥꯛ ꯆꯥ ꯇꯣꯛꯑꯔꯦꯅꯤ꯫
ꯆꯥꯔꯣ ꯍꯣꯏ꯫ ꯎꯝ꯫
ꯍꯤꯗꯥꯛꯁꯦ
ꯀꯔꯤꯕ
ꯄꯦꯃꯦꯟꯁꯨ
ꯎꯝ꯫
ꯈꯣꯗꯦꯕ ꯑꯝꯇ ꯔꯤꯖꯦꯛ
ꯎꯝ ꯑꯗꯨꯅꯦ ꯖꯦꯡꯁꯨ ꯃꯉꯣꯟꯗ ꯄꯥꯎ ꯇꯥꯔꯛꯑꯣ ꯍꯥꯏꯌꯦ ꯇꯧꯔꯛꯑꯕꯣ꯫ ꯄꯨꯡ ꯇꯧꯔꯛꯑꯔꯣꯏꯕ ꯄꯨꯡ ꯑꯅꯤ ꯐꯥꯎ ꯋꯥꯔꯤ ꯁꯥꯏ ꯍꯥꯏꯌꯦ ꯃꯥꯗꯣ ꯅꯨꯡꯗꯥꯡ꯫ ꯎꯝ ꯎꯝ꯫ ꯑꯩꯅ ꯑꯃꯨꯛ ꯇꯧꯅꯤꯡꯗꯦ ꯍꯥꯏꯕꯒꯤ꯫
ꯑꯥ
ꯑꯩ ꯍꯜꯂꯛꯄ ꯃꯇꯝꯒꯤꯀꯣ ꯑꯩ ꯑꯩꯁꯨ ꯅꯪꯒꯤ ꯌꯥꯎꯔꯒ ꯑ ꯌꯥ ꯌꯥꯎꯔꯒ ꯑꯃꯨꯛ ꯍꯥꯏꯔꯛꯑꯣ꯫ ꯅꯪꯒꯤ ꯊꯕꯥꯛ ꯂꯣꯏ ꯂꯣꯏꯁꯤꯜꯂꯗꯤ ꯃꯤ ꯂꯩꯗꯕꯤꯒꯤ ꯑꯩꯉꯣꯟꯗ ꯂꯥꯛꯄ ꯃꯥꯜꯂꯦ ꯅꯨꯡꯁꯤꯕꯒꯤ ꯅꯠꯇꯕ ꯍꯥꯏꯗꯤ ꯅꯣꯏ ꯅꯨꯡꯁꯤꯕꯒꯤ ꯋꯥꯔꯤ ꯁꯥꯁꯦ ꯍꯥꯏꯕꯅꯦ
ꯑꯁ ꯑꯁ ꯑꯁ
ꯃꯤꯗꯣ ꯋꯥꯔꯤ ꯁꯥꯕꯗꯣ ꯄꯥꯝꯃꯨꯌꯦꯅ ꯅꯣꯏꯗꯤ ꯎꯄꯥꯏ ꯂꯩꯇꯕꯒꯤ ꯂꯩꯃꯟꯗꯕꯒꯤ ꯂꯥꯛꯄ ꯃꯥꯜꯂꯦ꯫
ꯑꯩꯗꯤ ꯃꯇꯝ ꯈꯨꯗꯤꯡꯗ ꯁꯪꯗꯦ꯫